ꯌꯥꯝ ꯃꯌꯦꯛ ꯁꯦꯡꯕ꯭ꯔꯥ ꯑꯣ ꯑꯗꯨꯒ ꯀꯥꯏ ꯌꯧꯗꯩꯗꯣ ꯑꯩ ꯂꯤꯔꯛꯑꯒꯦꯀꯣ ꯑꯗꯨꯒꯅꯦ ꯀꯩꯅꯣꯗꯣ ꯄꯥꯔ꯭ꯠꯃꯦꯟꯒꯤꯗ ꯑꯗꯨꯃꯥꯏꯅ ꯈꯤꯇꯪ ꯂꯩꯕꯅꯤꯅ ꯑꯇꯨꯞꯄ ꯄꯦꯄ꯭ꯔꯒꯤꯗꯣ ꯑꯗ ꯏꯪꯂꯤꯁꯀꯤꯗꯤ ꯃꯁꯥꯒꯤ ꯑꯩꯈꯣꯏꯒꯁꯨ ꯈꯔ ꯑꯩꯈꯣꯏ ꯗꯤꯄꯥꯔꯠꯃꯦꯟꯒ ꯈꯔ ꯀꯩꯅꯣ ꯂꯩꯅꯕꯅꯤꯅ ꯑꯗꯨꯝ ꯂꯩꯗꯅ ꯈꯔ ꯃꯥꯔ꯭ꯛ ꯨꯄꯨꯗꯤ ꯂꯤꯠꯄꯒꯤꯗꯨ ꯇꯧ ꯀꯥꯟꯗ ꯑꯩꯅ ꯀꯩ ꯈꯟꯒꯦ ꯍꯥꯏꯗ ꯀꯣꯟꯅ ꯔꯤꯌꯦꯂꯥꯏꯁ ꯇꯧꯔꯛꯄꯅꯤ ꯁꯤꯗꯤ ꯊꯥꯔ꯭ꯠ ꯐꯣꯔ꯭ꯠ ꯑꯗꯥꯏꯗ ꯀꯣ ꯂꯣꯏꯔꯛꯄꯩ ꯁꯋꯥ꯭ꯏꯁꯤꯗ ꯀꯩ ꯍꯥꯏꯇꯥ ꯁꯤ ꯀꯥꯟ ꯑꯗꯨꯕꯨ ꯁꯨꯃꯥꯏꯅ ꯈꯔ ꯚꯥꯏꯌꯁ ꯑꯣꯏꯕꯒꯁꯦ ꯈꯔ ꯊꯦꯡꯅꯔꯆꯥꯠꯂꯥ ꯑꯩ ꯅꯉꯣꯟꯗ ꯈꯔ ꯁꯤꯡꯅꯩ ꯑꯇꯣꯞꯄꯗ ꯐꯦꯕꯔ ꯇꯧꯋꯨꯔꯒ ꯅꯣꯏ ꯐꯦꯕꯔ ꯇꯧꯗꯦ ꯍꯥꯏꯕ ꯅꯠꯇꯕ ꯁꯨꯝ ꯃꯥꯛ ꯈꯔ ꯍꯦꯟꯇꯣꯛ-ꯍꯦꯟꯖꯤꯟ ꯇꯧꯕꯗꯁꯨ ꯁꯤ ꯗꯤꯄꯥ꯭ꯔꯠꯃꯦꯟꯗꯒꯤꯁꯨ ꯇꯧꯔꯝꯃꯒꯗꯤ ꯁꯨꯃꯥꯏꯅꯒ ꯇꯧꯔꯝꯃꯗꯤ ꯏꯁ ꯄꯨꯛꯅꯤꯡ ꯌꯥꯝ ꯁꯣꯟꯗꯔꯝꯒꯅꯤꯅ ꯑꯩꯅ ꯈꯜꯂꯦꯕ
ꯍꯣꯏ
ꯑꯩꯉꯣꯟꯗꯖꯨ ꯇꯥ ꯑꯩꯉꯣꯟꯗꯕꯨꯗꯤ ꯀꯌꯥ ꯀꯟꯅ ꯇꯧꯗꯦꯗꯥ ꯑꯣꯖꯥꯒꯩꯗꯣ ꯑꯗꯨ ꯀꯌꯥ ꯑꯩꯅ ꯖꯨ ꯃꯥꯏꯟ ꯇꯧꯗꯦ ꯑꯩꯅ ꯖꯥꯕꯥ ꯅꯠꯇꯝꯅꯤꯅ ꯇꯦꯛ-ꯇꯦꯛ ꯆꯛꯆꯥꯕꯅꯤꯅ
ꯑ ꯑꯩꯁꯨ ꯀꯅꯣꯗꯤ ꯇꯧꯗꯦꯕꯀꯣ ꯑꯗꯨꯃꯥꯏꯅ ꯚꯥꯏꯌꯁ ꯑꯣꯏ ꯀꯤꯒ ꯁꯦ ꯑꯩꯒꯤꯅꯅꯦ ꯀꯅꯣꯗꯣ ꯃꯇꯝꯗꯨꯗꯤ ꯍꯦꯠ ꯑꯣꯏꯕꯗꯣ
ꯎꯝ
ꯑꯗꯨ-ꯑꯗꯨꯗꯣ ꯈꯔ ꯀꯥꯅꯣ ꯇꯧꯗꯕ ꯑꯩꯉꯣꯟꯗ ꯗꯥꯏꯔꯦꯛꯄꯨꯗꯤ ꯅꯠꯇꯦꯕꯀꯣ ꯀꯥꯁꯤ ꯃꯌꯥꯝꯗ ꯅꯪ ꯑꯗꯨ ꯗꯣ ꯈꯪꯕ꯭ꯔꯥ ꯃꯇꯝꯗꯨꯗ ꯍꯦꯛ ꯅꯨꯄꯥꯗꯣ
ꯍꯧꯖꯤꯛ ꯔꯤꯇꯥꯌꯔ ꯆꯠꯄ ꯅꯠꯇ꯭ꯔꯥ
ꯍꯣꯏ ꯍꯣꯏ ꯑꯗꯨꯗꯣ ꯀꯩꯅꯣ ꯇꯧꯕꯗꯣ ꯎ ꯅꯣꯏ ꯀꯩꯝ ꯇꯧꯔꯛꯇꯕ꯭ꯔꯥ ꯑꯩꯗꯤ ꯑꯗꯨꯗꯣ ꯌꯥꯝ ꯍꯪꯒꯣꯏꯔꯛꯑꯦꯕ
ꯑꯩ ꯑꯩꯗꯤ ꯑꯗꯨꯝ ꯍꯥꯏꯅꯩꯌꯦꯕꯀꯣ ꯑꯗꯨꯗꯨꯃꯗꯤ ꯑꯥ ꯍꯥꯏꯅꯩꯌꯦ ꯑꯗꯣ ꯃꯤ ꯍꯩꯅꯗꯦ ꯍꯥꯏꯕ ꯌꯥꯎꯋꯦꯕ ꯗꯤꯄꯥꯔꯠꯃꯦꯟꯒꯤ ꯃꯤ ꯍꯩꯅꯗꯦꯅ ꯍꯥꯏꯕ ꯌꯥꯎꯋꯦꯕ
ꯑꯩꯗꯤ ꯑꯩꯗꯤ ꯌꯥꯝ ꯍꯩꯅꯗꯦꯕ ꯈꯪꯕ꯭ꯔꯥ ꯍꯥꯏꯗꯤꯅꯦ ꯀꯩꯅꯣ ꯇꯧꯅꯦ ꯀꯩ ꯍꯥꯏꯅꯤ ꯅꯨꯄꯤ ꯃꯆꯥꯁꯤꯡꯒꯅꯦꯀꯣ ꯑꯩꯈꯣꯏꯒꯤ ꯍꯦꯡ ꯍꯦꯡꯉꯣ ꯍꯦꯉꯥ ꯇꯧꯋꯦꯕ ꯑꯗꯨ ꯑꯗꯨꯒ ꯀꯩꯅꯣ ꯑꯇꯩ ꯑꯈꯣꯏꯒꯤ ꯑꯈꯣꯏꯒꯤ ꯖꯥꯠ ꯤ ꯅꯠꯇꯕ ꯑꯇꯣꯞꯄ ꯖꯥꯇꯤ ꯂꯩꯗꯅ ꯀꯣ ꯃꯣꯏꯗꯤꯗꯨꯝ ꯑꯩꯈꯣꯏꯒꯤꯗꯤ ꯑꯃꯔꯣꯝꯗ ꯃꯩꯇꯩ ꯑꯣꯏꯕꯒꯤꯔꯥ ꯍꯥꯏꯗꯤ ꯃꯤꯅ ꯄꯥꯏꯔꯛꯄ ꯊꯦꯡꯉꯛꯄꯁꯦ ꯅꯨꯡꯉꯥꯏꯇꯦꯗꯅꯀꯣ ꯑꯗꯣ ꯑꯇꯣꯞꯄꯗꯤ ꯑꯗꯨꯝ ꯈꯟꯗꯦ ꯑꯗꯨꯝ ꯑꯗꯨꯃꯥꯏꯅ ꯇꯧꯅꯗꯦꯗꯅ ꯑꯗꯨ ꯇꯨꯒꯤ ꯑꯩꯅ ꯑꯩ ꯑꯩꯈꯣꯏ ꯒ꯭ꯔꯨꯞ ꯅ ꯍꯥꯏꯇꯥꯥꯔꯦꯅꯦꯀꯣ ꯃꯤꯅꯕꯨꯗꯤ ꯀꯩꯝ ꯈꯟꯗꯕ ꯍꯥꯏꯇꯥꯥꯔꯁꯨ ꯑꯗꯨꯗꯣ ꯌꯦꯡꯉꯗꯗꯤ ꯈꯤꯇꯪꯗꯤ ꯑꯣꯠ ꯇꯥꯏꯌꯦꯕ ꯃꯇꯝꯗꯨꯗ ꯑꯗꯣ ꯑꯗꯨꯃꯥꯏ ꯍꯣꯏꯒꯤ ꯀꯩꯅꯣ ꯚꯥꯏꯁꯃꯛꯁꯨ ꯍꯥꯏꯗꯣꯏꯔꯥ ꯍꯥꯏꯔꯣꯏꯗꯣꯏꯔꯥ ꯈꯪꯗꯦ ꯑꯗꯣ ꯀꯥꯞ ꯑꯣꯜꯂꯒ ꯄꯤꯅꯕ ꯍꯥꯏꯕ ꯑꯃ ꯂꯩꯇ꯭ꯔꯣ ꯑꯗꯨ ꯃꯥꯏ ꯍꯥꯏꯅ ꯑꯩꯗꯣ ꯁꯦꯀꯦꯟ ꯁꯦꯃꯤꯁꯇꯔꯗꯨꯗ ꯀꯩꯅꯣꯃ ꯁꯣꯏꯈꯤꯕꯅꯦꯕ ꯈꯪꯕ꯭ꯔꯥ ꯍꯥꯏꯗꯤ ꯃꯥ ꯄꯦꯄꯔꯗꯨꯗ ꯍꯥꯏꯗꯤ ꯑꯩ ꯃꯥꯏ ꯄꯦꯄꯔꯗꯣ ꯁꯣꯟꯈꯤꯕ꯭ꯔꯥ ꯀꯝ ꯇꯧꯕꯅꯦꯕ ꯑꯗꯨ
ꯇꯦꯛꯁꯤꯒꯣꯒ꯭ꯔꯥꯐꯤ ꯑꯣꯏꯔꯝꯗꯣꯏ ꯃꯥ ꯅꯪꯒꯤꯁꯦ ꯃꯥ ꯂꯥꯛꯑꯣ ꯃꯥ ꯇꯦꯛꯁꯤꯒꯣꯒ꯭ꯔꯥꯐꯤ ꯃꯤ ꯌꯥꯝ ꯄꯨꯊꯕ ꯌꯥꯎꯋꯦ ꯑꯩꯈꯣꯏ ꯕꯦꯁ ꯈꯤꯗꯁꯨ
ꯄꯨꯊꯩ ꯄꯨꯊꯕꯅꯦꯕ ꯑꯗꯨꯗꯣ ꯃꯥꯗꯣ ꯌꯥꯝ ꯃꯤꯅ ꯌꯥꯝ ꯏꯔꯤꯈꯩ ꯄꯤꯕꯗꯣ ꯄꯥꯏ ꯈꯪꯗꯦ ꯄꯗꯦ ꯈꯪꯗꯦ ꯑꯗꯣ ꯑꯩꯈꯣꯏꯗꯤ ꯅꯨꯄꯤ ꯅꯪꯕꯨ ꯀꯩꯅꯣꯗ ꯍꯥꯏꯗꯤ ꯁꯥꯏꯟꯁꯇꯣꯝꯇ ꯂꯥꯛꯑꯦ ꯍꯥꯏꯗꯅ ꯀꯩꯅꯣ ꯇꯧꯕ ꯅ ꯍꯥꯏ
ꯑꯩꯈꯣꯏꯗꯤ ꯌꯥꯝꯁꯥꯡ ꯏ ꯍꯩꯅꯗꯦꯕ ꯅꯠꯇ꯭ꯔꯥ ꯏꯁꯝ ꯁꯝꯅ ꯍꯥꯏꯔꯕꯗ ꯅꯠꯇ꯭ꯔꯥ ꯋꯥꯊꯤ ꯁꯨꯕ ꯍꯩꯇꯦꯕ ꯏꯕꯗ ꯋꯥꯊꯤ ꯁꯨꯕ ꯍꯩꯇꯦꯕ ꯆꯤꯟꯗꯗꯤ ꯁ ꯁꯨꯍꯩꯔꯁꯨ
ꯑꯁ ꯆꯤꯡꯗꯩ ꯁꯨꯕ ꯍꯩꯔꯁꯨ ꯏꯕꯗꯗꯤ ꯁꯨꯡꯃꯩ ꯍꯩꯇꯦꯕ ꯅꯪꯁꯨ ꯍꯩꯔꯝꯃꯣꯏꯕ
ꯀꯗꯥꯏ ꯏꯕꯦꯝꯃ ꯅꯣꯛ ꯈꯔ ꯁꯤꯅꯤ ꯅꯪ ꯑꯩ ꯖꯔ ꯎꯃꯔꯤ ꯍꯥꯏꯕꯤꯅꯨ ꯍꯥꯏ
ꯑꯗꯨꯅꯦ ꯃꯤꯅꯒ ꯐꯤꯞꯇꯤꯟ ꯃꯥꯔꯛ ꯀꯥꯏꯅ ꯍꯥꯏꯔꯒ ꯃꯣꯏꯅ ꯄꯦꯖ ꯀꯌꯥ ꯏꯗꯣꯏꯅꯣ ꯀꯥꯏꯅ ꯍꯪꯉꯛꯄꯗꯣ ꯑꯩꯅ ꯀꯩꯅꯣ ꯄꯦꯖꯇꯒ ꯂꯩꯅꯕ꯭ꯔꯣ ꯍꯥꯏꯗꯤ ꯑꯩꯈꯣꯏ ꯑꯗꯨꯃꯛꯇꯤ ꯇꯧꯔꯛꯇꯕꯅꯤꯅꯀꯣ ꯑꯩꯈꯣꯏꯅ ꯄꯣꯏꯟꯠ ꯋꯥꯏꯁꯇ ꯆꯨꯝꯃꯒ ꯑꯗꯨꯝ ꯃꯥꯔꯛꯇꯣ ꯄꯤꯔꯛꯈꯤꯕꯅꯤꯅ
ꯕꯦꯝꯃꯥ ꯑꯩꯈꯣꯏꯒꯤꯗꯤꯅꯦ ꯃꯥꯔꯛ ꯀꯨꯟꯗꯨꯗꯅꯦ ꯄꯦꯁ ꯑꯅꯤ ꯏꯗꯤ ꯌ꯭ꯗꯔꯥ ꯗꯥꯏꯒ꯭ꯔꯥꯝ ꯑꯃ ꯌꯥꯎꯈ꯭ꯔꯗꯤ ꯂꯣꯏꯔꯦ
ꯌꯥ ꯂꯣꯏꯔꯦ ꯏꯃꯥ ꯗꯥꯏꯒꯔ꯭ꯥꯝ ꯗꯣ ꯃꯔ꯭ꯥꯀ ꯀꯌꯥꯃꯨꯛ ꯌꯥꯝ ꯆꯥꯎꯋꯦ ꯑꯗꯨꯅꯦ ꯍꯥꯏꯁꯦ
ꯑꯁꯤ ꯁꯞꯖꯦꯛꯁꯦ ꯍꯦꯛ ꯂꯧꯕꯗꯩꯩ ꯈꯨꯕꯤꯒꯁꯦ ꯂꯣꯏ ꯄꯣꯝꯃꯕꯅꯦ
ꯑꯗꯨꯅꯦ ꯍꯥꯏꯁꯦ ꯑꯗꯨꯃꯥꯏꯅ ꯇꯧ ꯂꯩꯔꯝꯃꯦꯕꯀꯣ ꯑꯗꯨꯃꯥꯏꯅ ꯇꯧ ꯂꯩꯔꯝꯃꯦ ꯑꯗꯩꯩꯗꯨꯗꯅꯦ
ꯎꯝ
ꯑꯗꯨꯃꯥꯏꯅ ꯇꯧ ꯂꯩꯔꯝꯃꯦ ꯑꯗꯨꯗꯨꯒꯅꯦ ꯀꯩꯅꯣ ꯇꯧꯔꯦ ꯍꯧꯖꯤꯛꯀꯤ ꯗ ꯈꯔ ꯁꯣꯟꯈꯤꯕꯅꯦꯕꯀꯣ ꯑꯗꯨꯒ ꯃꯥꯅꯁꯨ ꯍꯧꯖꯤꯛ ꯅꯨꯄꯤꯗꯨ ꯈꯔ ꯍꯦꯟꯅ ꯐꯦꯚꯔꯠ ꯇꯧꯕꯅꯦꯕ ꯃꯣꯏꯗꯤ ꯀꯣꯏꯅꯗꯕꯩ ꯍꯣꯏꯔꯣꯡ ꯑꯩꯗꯤ ꯑꯗꯨꯗꯣ ꯑꯁ ꯋꯥꯔꯤ ꯖꯥꯠ ꯖꯥꯠ ꯌꯥꯝ ꯂꯩ ꯈꯪꯕ꯭ꯔꯥ
ꯑꯗꯨ ꯅꯨꯄꯥꯗꯨꯔꯣ ꯑꯩꯩꯅ ꯍꯥꯏꯗꯤ ꯈꯪꯗꯕꯅꯦ ꯌꯥꯝ ꯀꯂ꯭ꯣꯖ ꯑꯣꯏꯁꯟꯅꯩꯅꯦ ꯇꯧꯕꯒꯤꯕꯨꯗꯤ ꯑꯩꯅ ꯀ꯭ꯂꯣꯁ ꯑꯣꯏꯕꯁꯦ ꯑꯩꯒꯤ ꯏꯃꯥꯟꯅꯕꯤ ꯗꯨꯝ ꯀꯩꯅꯣ ꯅꯨꯄꯥ ꯇꯥꯏꯞ ꯇꯧꯕ ꯏꯃꯥꯟꯅꯕꯤ ꯅꯨꯄꯤꯗꯤ ꯅꯨꯄꯤꯅꯤ ꯑꯗꯨꯏꯁꯨ ꯍꯦꯛ ꯎꯕꯗ ꯃꯐꯤ ꯃꯔꯣꯟ ꯁꯦꯠꯄꯗ ꯅꯨꯄꯥꯒꯤ ꯇꯥꯏꯞ ꯇꯧꯕꯗꯣ ꯑꯗꯨꯃꯥꯏ ꯇꯧꯕ ꯑꯗꯨꯅ ꯃꯔꯝ ꯑꯣꯏꯔ ꯀꯩ ꯍꯥꯏꯅꯤ ꯃꯥꯒ ꯑꯗꯨꯝ ꯑꯅꯝꯕ ꯆꯪꯕꯅꯤꯅ ꯁꯔꯅ ꯀꯩꯁꯨ ꯀꯥ ꯍꯦꯟꯅ ꯇꯧꯕ ꯈꯣꯠꯄꯗꯒꯤ ꯇꯧꯔꯛꯇꯦꯕꯥ ꯀꯣ ꯍꯥꯏꯗꯤ ꯌꯥꯝ ꯀꯩꯅꯣ ꯇꯧꯌꯦ ꯍꯦꯉꯣ ꯍꯦꯉꯥꯗꯤ ꯇꯧꯗꯦ ꯑꯗꯣ ꯃꯣꯏꯒꯤ ꯃꯃꯥꯡꯒꯤꯗ ꯄ꯭ꯔꯣꯖꯦꯛ ꯃꯆꯥ ꯑꯃ ꯇ꯭ꯔꯥꯟꯁꯂꯦꯁꯟ ꯇꯧꯕꯒꯤꯗꯅꯦ ꯇꯧꯔꯒ ꯇꯥꯏꯄꯤꯡ ꯐꯨꯕꯒꯤꯗꯀ ꯃꯥꯉꯣꯟꯗ ꯃꯥꯅ ꯇꯧꯔꯒ ꯌꯥꯎꯕꯒꯤ ꯃꯆꯥ ꯑꯃ ꯌꯥꯎꯌꯦ ꯑꯗꯨꯃꯥꯏꯅ ꯇꯧꯏꯀꯣ ꯑꯗꯨꯁꯨ ꯃꯥꯅ ꯍꯥꯏꯕꯤꯔꯛ ꯄꯥ ꯅꯠꯇꯦ ꯃꯤ ꯑꯃꯅ ꯍꯥꯏꯔꯒ ꯑꯩꯉꯣꯟꯗ ꯄꯤꯔꯛꯄꯅꯦꯕ ꯑꯗꯨꯃꯥꯏꯅ ꯇꯧꯕꯒꯤ ꯅꯨꯃꯤꯠ ꯃꯉꯥꯅꯤ ꯇꯪ ꯋꯥꯔꯛꯁꯣꯞ ꯄ꯭ꯔꯣꯒ꯭ꯔꯥꯝꯒꯨꯝꯕ ꯍꯥꯏꯇꯥꯔꯦ ꯄ꯭ꯔꯣꯖꯦꯛꯃꯨꯛ ꯅꯠꯇ꯭ꯔꯁꯨ ꯑꯗꯨꯃꯥꯏꯅ ꯈꯔ ꯇꯧꯋꯦꯕ ꯀꯣ ꯑꯗꯨ ꯃꯉꯥꯏꯔꯦ ꯑꯇꯩꯗꯤ ꯀꯩꯁꯨ ꯌꯝ ꯀꯟ ꯇꯧꯗꯦ ꯑꯗꯣ ꯃꯤ ꯗꯤꯄꯥꯔꯠꯃꯦꯟꯒꯤ ꯑꯇꯣꯞ ꯄꯅꯁꯨ ꯍꯩꯅꯗꯦ ꯍꯥꯏ ꯃꯥꯁꯦ ꯑꯩꯈꯣꯏ ꯁꯤꯅꯤꯌꯔ ꯑꯇꯩꯒꯩꯅꯁꯨ ꯍꯩꯅꯗꯦ ꯍꯥꯏ ꯃꯉꯣꯟꯗ ꯄꯥꯛ ꯅꯥꯛꯁꯟꯅꯗꯕ ꯃꯜꯂꯦꯕ ꯑꯗꯨ ꯃꯦꯗꯥꯝꯅꯁꯨ ꯈꯔ ꯌꯥꯅꯗꯦꯗꯅ
ꯌꯥꯝ ꯐꯣꯡꯅ ꯌꯥꯅꯗꯝꯅꯦ ꯑꯅꯤꯗꯨ ꯌꯥꯝ ꯐꯣꯡꯅꯒ
ꯈꯔ ꯃꯅꯤꯡ ꯍꯜꯂꯦ ꯃꯤꯗꯨꯗꯤ ꯃꯦꯗꯥꯝꯗꯤ ꯌꯥꯝ ꯁꯥꯊꯤꯕꯅꯤꯅ
ꯑꯗꯨꯅꯦ ꯍꯥꯏꯁꯦ ꯑꯗꯨꯗꯤ ꯁꯔꯅꯁꯨꯅꯦ ꯑꯗꯨ ꯃꯇꯥꯡꯗꯅ ꯑꯃꯨꯛ ꯁꯔꯅꯁꯨ ꯎꯠꯊꯣꯛꯇꯕꯅꯦꯕ ꯁꯥꯇ꯭ꯔ ꯃꯃꯥꯡꯗ ꯑꯗꯨꯌꯥꯝ ꯀꯟꯅ ꯃꯦꯗꯥꯝ ꯗꯤ ꯍꯦꯛꯇꯥ ꯗꯣꯡ ꯗꯣꯡ ꯍꯥꯏꯕꯅꯦ ꯍꯥꯏꯕ ꯑꯗꯨꯃꯛꯁꯨ ꯅꯨꯡꯉꯥꯏꯇꯦꯀꯣ ꯍꯦꯛ ꯃꯣꯏꯒꯤ ꯅꯨꯡꯉꯥꯏꯅꯗꯕꯗ ꯁꯥꯇ꯭ꯔ ꯃꯉꯥꯡꯗ ꯄꯨꯊꯣꯛꯄꯗꯨꯁꯨ ꯃꯥꯁꯦ ꯀꯩꯅꯣꯅꯦ ꯍꯥꯏꯗꯤ ꯃꯈꯨꯠ ꯃꯁꯥ ꯁꯥꯡꯕ ꯍꯥꯏꯒꯗ꯭ꯔꯥ ꯁꯨꯝ ꯀꯩ ꯍꯦꯛꯇ ꯊꯦꯡꯉꯛꯀꯦ ꯇꯧꯋꯦꯕ ꯑꯗꯣ ꯑꯩꯈꯣꯏꯅ ꯑꯃꯨꯛ ꯁꯨꯝ ꯍꯥꯏꯅꯔꯛꯇꯕꯅꯤꯅꯀꯣ ꯆꯦꯟꯗꯣꯏꯅꯦꯕꯥ ꯈꯪꯕ꯭ꯔꯥ ꯑꯗꯣ ꯑꯇꯩꯗꯤ ꯑꯗꯨꯝ ꯑꯗꯨꯝ ꯀꯩ ꯀꯩꯅꯣ ꯇꯧꯅꯗꯦꯕ ꯑꯗꯨꯗꯨꯒꯤ ꯌꯥꯝ ꯍꯩꯅꯗ꯭ꯔꯤꯕ ꯃꯇꯝꯗꯨꯗ ꯈꯪꯕ꯭ꯔꯥ ꯑꯁ ꯄꯦꯟꯕꯅꯦ ꯑꯗꯣ ꯑꯗꯨꯝ ꯌꯥꯝ ꯀꯟꯅ ꯀꯥ ꯍꯦꯟꯅ ꯀꯩꯅꯣ ꯇꯧꯔꯛꯄꯕꯨꯗꯤ ꯅꯠꯇꯦ ꯍꯥꯏꯇꯥꯥꯔꯁꯨ ꯑꯩꯈꯣꯏꯗꯣ ꯑꯗꯨꯝ ꯍꯥꯏꯅꯩ ꯍꯣꯏ ꯃꯥꯏ ꯀꯥ ꯆꯪꯕ ꯀꯥꯟꯗ ꯍꯥꯏꯗꯤꯅꯦ ꯅꯥꯇꯣꯝ ꯆꯪꯒꯅꯣ ꯀꯥꯏꯅꯒ ꯑꯗꯨꯝ ꯍꯥꯏꯔꯛꯄꯁꯨ ꯌꯥꯎꯋꯦꯕ ꯁꯤꯅꯤꯌꯔꯁꯤꯡꯅ ꯁꯤꯅꯤꯌꯔꯃꯛꯇꯤ ꯅꯠꯇꯦ ꯀꯅꯥꯅꯣꯝꯅ ꯊꯥꯏꯅ ꯍꯥꯏꯈꯤꯕꯅꯤꯅꯦ ꯅꯇꯣꯝ ꯆꯪꯒꯅꯣ ꯃꯥꯏ ꯀꯥ ꯆꯪꯕ ꯀꯥꯟꯗꯅ ꯑꯗꯨꯃꯥꯏꯅ ꯍꯥꯏꯕꯅꯦꯕ ꯁꯨꯝ ꯀꯩꯁꯨ ꯌꯥꯝ ꯀꯩꯅꯣ ꯇꯧꯗ꯭ꯔꯁꯨ ꯑꯗꯨꯝ ꯈꯔꯗꯤ ꯃꯥꯛ ꯂꯩꯕ꯭ꯔꯥ ꯈꯪꯗꯦꯕ ꯑꯗꯣ ꯑꯩꯈꯣꯏꯅꯁꯨ ꯁꯨꯝ ꯎꯕꯗ ꯑꯗꯨꯃꯥꯏꯅ ꯃꯈꯨꯜ ꯃꯁꯥꯗꯣ ꯑꯩ ꯑꯩ ꯑꯩꯗꯤ ꯌꯥꯝ ꯊꯦꯡꯅꯔꯦ ꯑꯗꯨꯗꯣ ꯑꯗꯣ ꯑꯩꯅꯁꯨ ꯈꯔꯁꯨ ꯍꯩꯅꯗꯕ ꯍꯥꯏꯇꯥꯔꯦ ꯑꯗꯨꯅꯅꯦ ꯑꯩꯅ ꯍꯥꯏꯗꯤ ꯃꯤꯅ ꯍꯩꯅꯗ꯭ꯔꯦ ꯍꯥꯏꯔꯗꯤ ꯇꯣꯛꯑꯣꯕ
ꯑꯗꯨꯅꯦ ꯑꯇꯩ ꯍꯩꯅꯕꯗꯤ ꯇꯧꯖꯔꯨꯕ ꯅꯠꯇ꯭ꯔꯥ
ꯑꯦꯇꯩ ꯍꯩꯅꯕꯗ ꯇꯧꯖꯔꯣꯕ ꯀꯣ ꯑꯗꯣ ꯃꯥꯅ ꯀꯩꯝ ꯈꯟꯗꯕ ꯑꯣꯏꯇꯥꯔꯁꯨ ꯈꯟꯗ꯭ꯔꯒꯁꯨ ꯃꯤꯅ ꯍꯩꯅꯗ꯭ꯔꯦ ꯍꯥꯏꯗꯤ ꯇꯣꯛꯑꯣꯗꯅ ꯑꯉꯝ ꯇꯥꯟꯅꯕ ꯑꯃ ꯌꯥꯎꯋꯦ ꯍꯥꯏꯕ ꯈꯪꯕ ꯑꯧ ꯍꯥꯏꯅꯕ ꯤꯣꯀꯣ
ꯃꯥꯅꯦ ꯀꯤꯖꯗ꯭ꯔꯥ
ꯍꯥꯟꯅ ꯄꯤꯖꯩ ꯈꯂꯦ ꯑꯗꯨꯅꯤꯗ ꯑꯗꯨꯃꯥꯏꯅ ꯇꯧꯕꯅꯦ ꯑꯗꯨꯗꯣ ꯑꯗꯣ ꯑꯗꯨꯃꯥꯏꯅ ꯑꯗꯨꯗꯗꯤ ꯈꯔꯗꯤ ꯁꯣꯏꯈꯤꯕꯅꯦꯕꯀꯣ ꯑꯩꯗꯣ ꯑꯗꯨ ꯑꯩꯒꯤꯅꯔꯦꯒꯤ ꯁꯥꯊꯁꯤꯦ ꯀꯩꯗ ꯁꯥꯊꯤꯒꯦ ꯍꯥꯏ ꯀꯥꯟꯗꯅꯦ ꯑꯩꯒꯤꯅ ꯋꯥꯡꯉꯒꯅ ꯑꯗꯨꯝ ꯑꯩꯅ ꯑꯋꯥꯡꯕ ꯁꯕꯖꯦꯛꯁꯤꯡꯁꯦ ꯑꯗꯨꯝ ꯋꯥꯡꯉꯤꯕ ꯑꯩꯅ ꯈꯔ ꯁꯣꯟꯕ ꯁꯕꯖꯦꯛꯁꯦ ꯍꯥꯏꯗꯤ ꯑꯦꯚꯔꯦꯖ ꯆ ꯐꯪ ꯍꯥꯏꯕ ꯑꯃ ꯂꯩꯗꯅ ꯇꯧꯗꯦꯕ ꯈꯛ ꯅꯦꯝꯕ ꯈꯛꯋꯥꯡ ꯋꯥꯡꯕ ꯇꯧꯋꯕ ꯑꯗ ꯑꯗꯨꯒ ꯎ ꯃꯣꯏ ꯂꯨꯒꯥꯏ ꯍꯣꯏꯗꯣ ꯃꯣꯏ ꯍꯩꯕꯨꯗꯤ ꯍꯩꯕ ꯏꯁꯨꯅꯦ ꯑꯗꯨ ꯃꯣꯏꯅ ꯑꯃꯨꯛ ꯑꯗꯨꯃꯥꯏꯅ ꯑꯦꯕꯔꯦꯖꯇ ꯆꯠ ꯅꯦꯕ ꯑꯗꯨꯝ ꯍꯥꯏꯗꯤ ꯀꯩꯅꯣ ꯑꯝꯗ ꯀꯟꯁꯤꯁꯇꯦꯟꯇꯣ ꯑꯣꯏꯔꯗꯤ ꯀꯩꯅꯣꯁꯨ ꯇꯧꯔꯦꯗꯅꯀꯣ
ꯑꯗꯣ ꯃꯥ ꯀꯩꯁꯨ ꯌꯥꯝ ꯀꯟꯅ ꯍꯦꯟꯅꯔꯝꯃꯣꯏꯗ ꯑꯩꯅ ꯁꯨꯝ ꯈꯟꯕ ꯋꯥꯅꯤ ꯃꯣꯏ ꯆꯦꯇ꯭ꯔꯁꯇꯤ ꯍꯣꯏꯒꯤ ꯕꯦꯠꯁꯨꯅꯦ ꯆꯦꯇ꯭ꯔꯁꯇꯤ ꯍꯣꯏ ꯕꯦꯠ ꯃꯤ ꯃꯥꯔ ꯀꯌꯥ ꯄꯥꯛꯅ ꯍꯦꯟꯅꯗꯕ ꯃꯥꯜꯂꯦꯕ
ꯑ ꯇ꯭ꯔꯁꯇꯤꯗꯣ ꯌꯥꯝꯅ ꯇ꯭ꯔꯁꯇꯤꯗꯅ ꯄꯨꯜꯂꯛꯄ꯭ꯔꯥ
ꯄꯨꯅꯤ ꯄꯨꯜꯂꯦ ꯑꯗꯨ ꯑꯣꯏ ꯇꯔꯒꯁꯨ ꯑꯗꯨꯝ ꯈꯔ ꯒꯦꯞ ꯂꯩꯅꯩ ꯑꯗꯨ ꯌꯥꯝꯅ ꯑꯣꯕꯔ ꯏꯁꯃꯥꯔꯠ ꯆ ꯍꯥꯏꯅꯩ
ꯑꯥ ꯑꯣꯕꯁꯨꯅꯌꯥꯝ ꯆꯥꯏ ꯑꯩꯁꯨ ꯍꯅꯗꯦꯅꯦꯗꯣ ꯑꯉꯥꯡꯗꯣ ꯁꯩꯅꯒ ꯑꯃꯨꯛ ꯑꯗꯨꯏ ꯑꯉꯥꯡꯗꯣ ꯁ ꯑꯁꯦꯡꯕꯅ ꯑꯩꯗꯤ ꯑꯗꯨ ꯑꯉꯥꯡꯗꯣ ꯍꯩꯅꯗꯦꯕ ꯑ ꯑꯇꯩ ꯏꯃꯥꯟꯅꯕꯤ ꯏꯃꯥꯟꯅꯕꯤ ꯍꯥꯏꯒꯗ꯭ꯔꯥ ꯏꯃꯥꯟꯅꯕꯤꯃꯛꯇꯤ ꯅꯠꯇꯦ ꯑꯗꯨꯇꯥꯔꯁꯨ ꯊꯥꯏꯅ ꯁ꯭ꯀꯨꯜ ꯄꯨꯜꯂꯛꯄ ꯑꯉꯥꯡ ꯈꯔ ꯌꯥꯎꯋꯦꯕꯀꯣ ꯃꯣꯏꯕꯨꯗꯤ ꯑꯗꯨꯝ ꯄꯨꯜꯂꯦ ꯑꯗꯨ ꯑꯗꯨꯒ ꯍꯧꯖꯤꯛꯀꯤ ꯇ꯭ꯔꯁꯇꯤꯗꯨꯗꯤ ꯑꯗꯨꯃꯥꯏꯅ ꯍꯥꯏꯗꯤ ꯃꯥ ꯌꯥꯝ ꯍꯩꯔꯑꯦ ꯀꯥꯏꯅ ꯍꯥꯏꯕꯩ ꯃꯑꯣꯡꯗ ꯆꯥꯎꯊꯣꯛꯆꯕꯝ ꯂꯩꯗꯅꯀꯣ ꯑꯗꯨꯃꯥꯏꯅ ꯇꯧ ꯍꯥꯏꯗꯤ ꯑꯣꯏꯅ ꯎꯕꯗꯣ ꯑꯩꯈꯣꯏꯅ ꯑꯗꯨꯃꯥꯏꯅ ꯑꯣꯏꯌꯦ ꯑꯗꯨꯗꯨꯒ ꯑ ꯈꯪꯗꯦ ꯃꯥꯗꯣ ꯌꯥꯝ ꯀꯟꯅ ꯀꯩꯅꯣ ꯇꯧꯈꯤꯅꯤ ꯑꯗꯨꯗꯨꯒ ꯍꯥꯏꯗꯤ ꯃꯥꯔꯛꯇꯣ ꯀꯩꯁꯨ ꯌꯥꯝ ꯍꯦꯟꯅꯗ꯭ꯔꯒꯗꯤ ꯃꯥꯅ ꯃꯥꯅ ꯐꯣꯡ ꯍꯧꯧꯔꯤꯗꯨꯒ ꯌꯥꯝ ꯊꯥꯖꯗꯕ ꯍꯥꯏꯇꯥꯔꯦ ꯃꯥ ꯃꯉꯥꯏꯔꯤ ꯍꯥꯏꯕꯒꯤ ꯇꯥꯏꯞꯇ ꯃꯥ ꯑꯗꯣ ꯗꯤꯌꯨꯗ ꯇꯝꯃꯦꯦ ꯀꯥꯏꯅꯒ ꯌꯥꯝ ꯃꯨꯛꯄꯩ ꯇꯥꯏꯞꯄ ꯇꯧꯍꯧꯕꯅꯦꯕ
ꯎꯝ ꯑꯩꯁꯨ ꯍꯧꯖꯤꯛꯇꯤ ꯈꯔ ꯍꯩꯅꯔꯦ ꯍꯥꯟꯅꯗꯤ ꯀꯌꯥ ꯀꯟꯅ ꯍꯩꯅꯕ ꯑꯣꯏꯗꯦꯕꯀꯣ ꯑ ꯁꯦ ꯕꯦꯂꯤꯟꯗꯥꯗꯤ ꯑꯗꯨꯝ ꯐꯗꯤ ꯐꯩꯩꯅ ꯑꯗꯨ ꯃꯥꯅ ꯋꯥꯍꯥꯡ ꯊꯣꯛꯣꯛꯇꯕꯅꯤꯅ ꯑꯩꯈꯣꯏꯅ ꯃꯥꯗꯤ ꯑꯦꯄ꯭ꯔꯣꯁ ꯇꯧꯕꯗ ꯈꯔ ꯈꯥꯎꯇꯛ ꯆꯥꯏꯌꯦꯕ ꯏꯁꯦꯡ ꯁꯦꯡꯅ ꯍꯥꯏꯔꯕꯗꯣ ꯑꯗꯣ ꯃꯁꯛ ꯃ ꯇ ꯐꯖꯩ ꯑꯗ ꯃꯥꯁꯨ ꯂꯥꯏꯔꯤꯛꯇꯤ ꯌꯥꯝ ꯍꯩ ꯑꯗꯨꯑꯣꯏꯁꯨ ꯃꯥꯁꯨ ꯑꯗꯨꯝ ꯈꯔꯗꯤ ꯂꯥꯏꯔꯤꯛ ꯍꯩꯕ ꯂꯣꯏ ꯇꯧꯕ ꯑꯣꯏꯕꯖꯥꯠꯅꯤꯗ ꯈꯔ ꯑꯣꯚꯔ ꯏꯁꯃ ꯈꯜ ꯈ꯭ꯔꯗꯤ ꯑꯗꯨ ꯆꯥꯕꯖꯥ ꯅꯪ ꯌꯥꯎꯗꯦꯀꯣ ꯅꯪ ꯌꯥꯎꯗꯦꯀꯣ ꯑꯩꯅ ꯍꯥꯏꯁꯩ
ꯑ
ꯍꯩꯔꯤꯅꯦ ꯍꯩꯔꯦ ꯁꯥꯔꯖꯤꯅꯦ ꯌꯥꯝ ꯊꯥꯒꯠꯂꯤꯉꯗ ꯑꯍꯥꯟꯕ ꯑꯩꯅ ꯂꯥꯛꯄꯅꯦ ꯑꯩꯅ ꯍꯥꯏꯁꯤꯗꯤ ꯑꯩꯅ ꯍꯥꯏꯁꯤꯅꯦ ꯑꯗꯨꯅꯦ ꯒꯣꯜ ꯃꯦꯗꯜ ꯂꯧꯕꯅꯦ ꯍꯦꯛꯇ ꯍꯦꯛꯇ ꯐꯥꯔꯁ ꯇꯥꯔ ꯍꯦꯛꯇ ꯍꯦꯛꯇ ꯀꯩꯅꯣ ꯇꯧꯔ ꯃꯇꯗꯥꯎ ꯃꯇꯗꯥꯎꯥꯁꯨ ꯄꯣꯜꯂꯤꯕꯦꯝ ꯑꯩꯅ ꯍꯥꯏꯈꯤꯅꯦ ꯑꯗꯨꯅꯦ ꯅꯪꯒꯤ ꯏꯪꯂꯤꯁꯀꯤ ꯄꯦꯄꯔ ꯂꯧꯕꯩꯗꯨꯣ ꯃꯥꯔꯛ ꯁꯣꯟꯕꯩ ꯇꯧꯕꯅꯤ ꯃꯣꯏꯅ ꯃꯥꯔꯛꯇꯣ ꯑꯩꯈꯣꯏ ꯗꯤꯄꯥꯔꯠꯃꯦꯟ ꯈꯔ ꯈꯅ ꯇꯧꯕꯒꯤ ꯃꯣꯏꯅ ꯌꯦꯡꯉꯩꯅꯅ ꯇꯧꯕꯅꯤ ꯀꯅꯥꯅ ꯈꯪꯅꯤ ꯅꯪ ꯑꯇꯣꯞꯄ ꯂꯧꯔꯝꯃꯅꯤ ꯀꯥꯈꯤꯕꯕ꯭ꯔꯥꯖꯣ ꯍꯦꯛꯇ ꯁꯪꯁꯥꯔꯗ ꯌꯥꯏ ꯑꯗꯨꯅꯦ ꯑꯗꯨꯒꯨꯝꯕ ꯈꯛ ꯈꯛꯇꯗꯅꯦꯕ ꯌꯦꯡꯗꯣꯏꯁꯦ ꯃꯥꯏꯅꯔ ꯄꯦꯄꯔꯗꯨ ꯍꯥꯏꯗꯤ ꯑꯇꯣꯞꯄ ꯄꯦꯄꯔ ꯏꯂꯦꯛ ꯀꯩ ꯍꯥꯏꯗꯣꯏꯅꯣ ꯇꯤꯞꯍꯩ ꯑꯇꯣꯞꯄ ꯄꯦꯄꯔ ꯑꯣꯞꯁꯟ ꯂꯧꯕꯁꯤꯡꯗꯨꯗ ꯈꯔ ꯁꯦꯝꯗꯣꯛ ꯁꯦꯝꯖꯤꯟ ꯇꯧꯕ ꯋꯥꯅꯤ ꯅꯠꯇ꯭ꯔꯗꯤ ꯀꯩꯁꯨ ꯍꯥꯏ ꯋꯥꯅꯤ ꯗꯤꯄꯥꯔꯠꯃꯦꯟꯒꯤꯗꯗꯤ ꯂꯣꯏꯅꯃꯛ ꯇꯥꯛꯏꯅꯤ ꯆꯞ ꯃꯥꯟꯅꯅ ꯂꯣꯏꯅ ꯍꯩꯅꯤ ꯀꯩꯅꯣ ꯋꯥ ꯂꯧꯗꯦ ꯑꯩ ꯍꯥꯏꯁꯦ ꯅꯠꯇ꯭ꯔꯥ
ꯍꯣꯏ ꯇꯕꯨꯗꯤ ꯀꯩꯅꯝꯣ ꯇꯕꯨꯗꯤ ꯈꯟꯕꯤꯗꯦꯗ ꯅꯨꯄꯤ ꯑꯩꯗꯤ ꯎꯝ ꯭ꯔꯦꯖꯨꯌꯦꯦꯁꯟꯗꯣ ꯀꯥꯏꯇꯅ ꯃꯇꯝ ꯭ꯔꯦꯖꯨꯋꯦꯁꯟꯗꯣ ꯑꯩ ꯐꯥꯔꯁ ꯗꯤꯕꯤꯖꯟꯐꯧ ꯌꯧꯗꯦ
ꯑꯁ ꯑꯩꯁꯨ ꯆꯤ ꯂꯥꯎꯅꯅꯤ ꯕꯦꯝꯃ ꯌꯧꯔꯤ ꯑꯗꯣ ꯑꯗꯨꯁꯨꯅꯦ ꯈꯪꯕ꯭ꯔꯥ ꯑꯦꯇꯦꯟꯗꯦꯟꯁ ꯈꯔ ꯀ꯭ꯂꯥꯁ ꯀꯥꯕꯒꯤ ꯑꯣꯖꯥꯅ ꯄ꯭ꯔꯦꯛꯇꯤꯀꯦꯜꯗ ꯃꯥꯥꯛ ꯄꯤꯔꯛꯄꯅꯤ ꯃꯃꯥꯡ ꯃꯃꯥꯡꯗꯒ ꯏꯕꯤꯨ ꯅꯪ ꯊꯥꯖꯔꯨꯏꯌꯦ ꯑꯩꯗꯣ ꯐꯣꯔꯠ ꯁꯦꯃꯤꯁꯇꯔꯗꯨꯕꯨ ꯊꯥꯔꯠ ꯀꯩꯕ ꯐꯣꯔꯛꯑꯦ ꯐꯤꯞ ꯁꯦꯃꯤꯁꯇꯔꯗꯩ ꯈꯤꯇꯪ ꯑꯃꯒ ꯁꯤꯛꯁ ꯁꯦꯃꯤꯁꯇꯔꯗ ꯑꯅꯝꯕꯅꯦ ꯀꯣꯠꯂꯤꯔꯣ ꯑꯁꯥꯏꯁꯨ ꯌꯥꯎꯗ꯭ꯔꯕꯅꯦ ꯃꯤ ꯅꯪꯕꯣ
ꯑꯗꯨꯕꯨ ꯏꯕꯦꯝꯃ ꯅꯪꯗꯤꯤꯚꯅꯤ ꯍꯧꯔꯦ ꯐꯔꯦ ꯑꯩ ꯅ ꯆꯕꯒꯤ ꯑꯩꯁꯨ ꯀ꯭ꯂꯥꯁꯀꯤ ꯑꯅꯤꯗꯣ ꯑꯗꯨꯗꯅꯦꯕ ꯑ ꯑꯇꯩꯗꯤ ꯍꯥꯏꯗꯤ ꯄꯨ꯭ꯔꯥꯁꯨ ꯉꯥꯛꯇꯅꯦ ꯑꯗꯨ ꯑꯩꯁꯨ ꯅꯨꯄꯤ ꯅ ꯅꯪꯗꯧꯅꯅꯦ ꯑꯩꯁꯨꯅꯦ ꯖꯦꯦꯜ ꯖꯦꯅꯔꯦꯜ ꯂꯥꯏꯟ ꯄꯥꯝꯗꯕꯃꯛꯇꯤ ꯅꯠꯇꯕ ꯑꯩꯁꯦ ꯁꯥꯏꯟꯁꯁꯦ ꯄꯥꯝꯃꯛꯇꯦꯕ ꯑꯗꯨꯝ ꯈꯪꯕ꯭ꯔꯥ ꯑꯗꯣ ꯑꯩ ꯑꯍꯥꯟꯕ ꯆꯍꯤꯁꯤꯦ ꯇꯝꯃꯨꯔꯦ ꯁꯥꯏꯟꯁ ꯑꯗꯣ ꯑꯩ ꯁꯦꯀꯦꯟ ꯌꯔꯗꯣ ꯑꯗꯒꯤ ꯑꯩ ꯊꯣꯛꯆꯔꯒꯦꯅ ꯑꯩ ꯑꯗꯨꯝ ꯍꯥꯏꯌꯦꯕ ꯃꯈꯣꯏ ꯃꯑꯣꯡꯁꯤꯗ ꯌꯥꯗꯕ ꯑꯗꯨꯗꯨꯒꯤ ꯃꯇꯝꯗꯨꯗ ꯁꯨꯝ ꯍꯩꯅꯗ꯭ꯔꯕꯅꯤꯅ ꯄꯥꯅꯤꯡꯗ꯭ꯔꯦꯗꯅ ꯑꯗꯦ ꯃꯥ ꯌꯥꯝ ꯇ ꯋꯥꯠꯄꯦꯠ ꯑꯗꯨ ꯌꯥꯝ ꯄꯥꯝꯃꯦ ꯐꯩꯗꯣ ꯑꯁ ꯑꯗꯨꯊꯤ ꯋꯥꯠꯂꯦ ꯃꯇꯝ ꯑꯃꯒꯤꯗꯣ ꯀ ꯅꯠꯇꯦ ꯑꯝꯇ ꯑꯗꯨꯝꯅꯦ ꯑꯦꯛꯖꯥꯝꯕꯨ ꯌꯥꯎ ꯈꯪꯕ꯭ꯔꯥ ꯑꯞꯗꯦꯠ ꯇꯧꯗꯣꯏꯅꯦꯕ ꯑꯦ ꯄꯥꯝꯖꯣ ꯋꯥꯔꯤꯖꯤꯡꯖꯦ ꯍꯣꯠꯈꯔꯕꯅꯦ
ꯃꯇꯝꯁꯦ ꯅꯠꯇ꯭ꯔꯥ ꯑꯗꯨꯁꯨ ꯀꯥꯟꯅꯩꯍꯦ ꯃꯌꯥꯝ ꯐꯔꯤꯁꯤꯗꯤ ꯑꯃ ꯔꯥꯁ ꯂꯛꯁꯃꯤ ꯑꯃ ꯈꯪꯕ꯭ꯔꯥ ꯑꯃꯗꯣ ꯑꯩꯒ ꯈꯣꯏ ꯂꯥꯛꯃꯤꯟꯅꯕꯗꯣ ꯈꯣꯏꯍꯨꯝ ꯂꯥꯛꯃꯤꯟꯅꯕꯗ ꯑꯃ ꯌꯥꯎꯕꯗꯣ ꯔꯥꯁ ꯂꯛꯁꯃꯤ ꯑꯄꯤꯛꯄꯗꯣ ꯏꯁ ꯏꯕꯦꯝꯃ ꯑꯗꯨꯁꯨꯅꯦ ꯋꯥꯠꯄꯦꯠ ꯀ ꯑ ꯑꯦꯅꯤꯃꯦ ꯒꯅꯥꯅꯦ ꯃꯊꯤ ꯆꯤꯠꯂꯗꯕꯅꯤ ꯏꯕꯦꯝꯃꯥ ꯑꯩꯅ ꯍꯥꯥꯏꯁꯦ ꯅꯣꯛꯅꯤꯡꯒꯔꯖꯥꯠꯅꯦ ꯃꯦꯂꯣꯗꯤ ꯃꯕꯥꯅꯤꯅ ꯇꯁꯦꯡꯅ ꯍꯦꯟꯅ ꯂꯥꯏꯔꯤꯛ ꯍꯩꯕꯅꯦꯕ ꯑꯩꯅ ꯊꯥꯏꯅ ꯀ꯭ꯂꯥꯁ ꯑꯍꯥꯟꯕ ꯆꯪꯕꯀꯥꯟꯗ ꯖꯨꯂꯣꯖꯤ ꯂꯧꯕꯩ ꯆꯪꯕ ꯀꯥꯟꯗ ꯑꯥ ꯀꯩ ꯍꯥꯏꯅꯤ ꯐꯣꯔꯠ ꯁꯦꯃꯤꯁꯇꯔ ꯊꯥꯔꯠ ꯁꯦꯃꯤꯁꯇꯔꯅ ꯀ꯭ꯂꯥꯁ ꯀꯥ ꯍꯧꯔꯛꯄꯁꯦ ꯃꯕꯥꯅꯤꯁꯦ ꯑꯦꯄ꯭ꯔꯣꯁ ꯇꯧ ꯉꯝꯗꯔꯦ ꯂꯥꯏꯔꯤꯛ ꯍꯩꯕꯩꯅꯦ ꯑꯣꯖꯥꯅ ꯃꯁꯥꯛ ꯈꯪꯕꯅꯦ ꯃꯣꯏꯁꯦ ꯑꯗ ꯑꯩꯈꯣꯏ ꯑꯍꯨꯝꯃꯛꯁꯦ ꯕꯣꯠꯅꯤ ꯂꯣꯏ ꯂꯧꯒꯦ ꯇꯧꯕꯅꯦ ꯑꯩꯗꯤ ꯇꯁꯦꯡꯅ ꯍꯥꯏꯒꯦꯀꯣ ꯑꯩꯗꯤ ꯕꯥꯏ ꯄꯤꯌꯣꯔ ꯂꯛꯅꯤꯀꯣ ꯑꯩꯒꯤꯗꯤ ꯕꯣꯠꯅꯤ ꯂꯧꯒꯦ ꯇꯧꯕꯅꯦꯕ ꯕꯣꯠꯅꯤ ꯂꯧꯒꯦ ꯇꯧꯕꯁꯤꯗꯅꯦ ꯑꯩꯈꯣꯏ ꯑꯍꯨꯝꯖꯦ ꯖꯨꯂꯣꯖꯤ ꯂꯣꯏ ꯄꯥꯝꯃꯕ ꯈꯪꯉꯕ ꯇꯤꯟꯖꯤ ꯇꯨꯞ ꯇꯨꯞ ꯇꯥꯏꯗꯣ ꯑꯩꯈꯣꯏ ꯍꯧꯖꯤꯛꯅꯅꯦ ꯑꯌꯨꯛꯀꯤ ꯑꯥ ꯄꯨꯡ ꯀꯌꯥꯗꯩꯅꯣ ꯐꯣꯝ ꯐꯤꯜ ꯑꯞ ꯇꯧꯕꯖꯤꯗ ꯉꯥꯏꯔ ꯉꯥꯏꯔ ꯉꯥꯏꯔꯒ ꯑꯗꯨꯝ ꯋꯥꯊꯤꯁꯦ ꯁꯨꯔꯦꯗꯅ
ꯑꯥ
ꯑꯗꯨꯒꯅꯦ ꯏꯕꯦꯝꯃ ꯅꯪꯕꯨ ꯂꯥꯁꯇꯅꯦ ꯁꯦ ꯐꯥꯔꯁ ꯗꯤꯕꯤꯖꯟ ꯌꯧꯔꯥꯔꯣꯏꯁꯤꯅꯦꯕ ꯑꯩꯈꯣꯏꯍꯨꯝꯅ ꯈꯟꯅꯩꯖꯦ ꯁꯤ ꯂꯧꯔ ꯁꯨꯡꯑꯣꯏ ꯑꯣꯏꯔꯔꯣꯏ ꯃꯥꯔꯛꯁꯦꯁꯤ ꯅꯦꯕ ꯑꯗ ꯐꯔꯦ ꯑꯗꯨ ꯇꯥꯔꯒꯁꯨ ꯏꯁꯥꯅ ꯄꯥꯝꯕꯖꯦ ꯂꯧꯔꯖꯦ ꯃꯦꯂꯣꯗꯤꯗꯖꯨ ꯍꯥꯏꯔꯦ ꯑꯩꯅꯁꯨ ꯍꯥꯏꯔꯦ ꯔꯖꯂꯛꯁꯃꯤ ꯍꯥꯏꯔꯛꯑꯣ ꯈꯣꯏꯍꯨꯝ ꯆꯞ ꯃꯥꯟꯅꯅ ꯃꯦꯟꯒꯤꯕꯅꯦꯕ ꯑꯗꯩꯗ ꯑꯩꯈꯣꯏꯒꯤ ꯎꯝ ꯃꯈꯣꯡꯗꯣ ꯁꯦꯡꯉꯛꯇꯕꯅꯤꯅ ꯀꯩ ꯍꯥꯏꯅꯤ ꯌꯥꯔꯔꯣꯏ ꯈꯪꯗꯅ ꯃꯦꯂꯣ ꯗꯤ ꯗꯨ ꯃꯤ ꯌꯥꯝ ꯈꯪꯅꯕꯅꯦ ꯃꯥꯅꯦ ꯑꯗ ꯃꯥ ꯇꯧꯔꯝꯃꯦ ꯈꯪꯉꯛꯑꯦ ꯇꯨꯏꯁꯟ ꯂꯥꯛꯏꯗꯣ ꯏꯕꯦꯝ
ꯎꯝ ꯐꯔꯦ ꯏꯕꯦꯝꯃꯥ
ꯏꯕꯦꯝ ꯅꯪ ꯐꯥꯔ ꯆꯞꯆꯟꯅꯦꯦ ꯍꯥꯏꯗꯣꯏ ꯏꯕꯦꯝꯃ ꯁꯤꯛꯁꯇꯤ ꯆꯞ ꯆꯥꯅ ꯆꯠꯄꯕꯨ ꯀꯔꯤ ꯀꯔꯤ ꯆꯥꯎꯊꯣꯛꯅꯤꯡꯉꯥꯏ ꯂꯩꯒꯦ ꯂꯥꯡꯒꯅꯣ ꯇꯨꯝ ꯂꯩꯌꯨ
ꯑ ꯑꯗꯨ ꯑꯗꯨ ꯑꯣꯏ ꯃꯦꯝ ꯑꯗꯨ ꯁꯤꯛꯁꯇꯤ ꯌꯧ꯭ꯔꯒ ꯐꯔꯦ ꯃꯦꯝꯉꯣ ꯑꯩꯣꯏ ꯐꯥꯏꯚꯇꯅꯦ